ꯍꯜꯂꯣ
ꯍꯜꯂꯣ
ꯎꯝ ꯇꯥꯏ ꯇꯥꯏ
ꯎꯝ ꯉꯥꯏꯈꯣꯀꯣ ꯑꯩ ꯕꯣꯂꯨꯝꯁꯦ ꯈꯤꯇꯪ ꯂꯩꯈꯠꯀꯦ ꯌꯥꯝ ꯇꯝ ꯇꯥꯏ
ꯎꯝ ꯀꯩꯗꯧꯔꯝꯃꯤꯅꯣ
ꯇꯥꯔꯕ
ꯇꯥꯏꯌꯦ ꯇꯥꯏꯌꯦ
ꯎꯝ ꯆꯥꯛ ꯆꯥꯔꯕ
ꯀꯨꯏꯔꯦꯗ
ꯎꯝ ꯀꯩ ꯃꯊꯦꯜ ꯑꯁ ꯑꯩ ꯆꯥꯛ ꯇꯣꯛꯇ ꯉꯥꯏꯔꯤ ꯑꯈꯣꯏ ꯃꯥꯒ ꯋꯥꯔꯤ ꯁꯥꯟꯅ ꯂꯩꯕ
ꯎꯝ ꯃꯥꯏꯔꯦꯜ ꯇꯣꯡꯉꯤ
ꯃꯥꯏꯔꯦ
ꯀꯔꯤ ꯅꯪꯗꯤ ꯀꯩ ꯆꯥꯔ
ꯍꯥꯎꯇꯦꯅꯦ ꯑꯗꯨꯗꯤ
ꯍꯥꯎ ꯏꯁ ꯃꯥꯏꯔꯦꯟꯁꯦ ꯍꯥꯎꯇ꯭ꯔꯕ ꯃꯥꯏꯔꯦꯟꯖꯦ ꯍꯥꯎ ꯇꯥꯏꯌꯦ ꯃꯥꯏꯔꯦꯟꯖꯦ ꯍꯥꯎꯇ꯭ꯔꯕꯕ
ꯁꯨꯝ ꯑꯥ ꯁꯥ ꯉꯥꯒ ꯌꯦꯡꯅꯔꯨꯔꯗꯤ ꯀꯩꯁꯨ ꯍꯥꯎꯇꯦꯗꯅ ꯑꯗꯣ ꯃꯥꯏꯔꯦꯟꯁꯦ ꯑꯩ ꯁꯨꯡꯍꯩ ꯍꯩꯅꯔꯝꯗꯕꯅꯦꯕ ꯃꯦꯛꯁꯤꯅ ꯅꯍꯥꯟꯃꯨꯛ ꯌꯥꯝ ꯍꯥꯎꯅ ꯊꯣꯡꯑ ꯄꯤꯖꯒꯤꯕ ꯀꯩꯅꯣꯒ ꯑ ꯀꯔꯤꯕ ꯁꯣꯏꯕꯨꯝꯒ
ꯑꯗꯨꯅꯤ ꯑꯗꯨꯃꯥꯏꯅꯅꯤ ꯊꯣꯡꯉꯤꯖꯦ
ꯑꯈꯣꯏ ꯃꯥꯅ ꯊꯣꯡꯕꯗꯤ ꯌꯥꯝ ꯍꯥꯎꯇꯦꯕ ꯑ ꯃꯥꯅ ꯊꯣꯡꯉꯤꯕꯗꯤ ꯌꯥꯝ ꯍꯥꯎꯒꯤꯕ ꯍꯥꯏꯇꯥꯔꯦꯅꯦ ꯑꯈꯣꯏꯆꯦꯖꯨ ꯃꯥꯏꯔꯦꯟ ꯁꯨꯡꯆꯥꯥ ꯆꯥꯗꯦ ꯃꯥꯗꯤ
ꯎꯝ
ꯑ ꯃꯥꯟ ꯊꯣꯡꯕꯗꯩꯗꯤ ꯑꯩ ꯐꯖꯅ ꯆꯥꯏ ꯑꯩ ꯃꯥꯏꯔꯦꯟ ꯃꯥꯏꯔꯦꯟ ꯆꯝꯐꯨꯠꯇꯣ ꯈꯪꯕ꯭ꯔꯥ
ꯎꯝ
ꯑꯗꯨ ꯌꯥꯝ ꯄꯥꯝꯃꯦ ꯑꯈꯣꯏ ꯃꯥꯅ ꯅꯆꯦꯅ ꯆꯥꯅꯤꯡꯗꯕꯩ ꯀꯩꯅꯣ ꯇꯧ ꯑꯈꯣꯏ ꯌꯨꯝꯗ ꯈꯪꯗꯦ ꯃꯥꯏꯔꯦꯟ ꯄꯥꯝꯕꯁꯦ ꯃꯤ ꯏꯌꯥꯎ ꯌꯥꯎꯗꯦ ꯑꯩ ꯈꯛꯇꯅꯦꯕ ꯈꯔ ꯈꯔ ꯀꯩꯅꯣ ꯇꯧꯋꯤꯗꯣ ꯁꯤꯂꯣꯡꯗ ꯂꯩꯔꯨꯕꯗꯒꯤ ꯆꯦ ꯊꯣꯏꯅ ꯃꯥꯏꯔꯦꯟ ꯀꯩꯅꯣꯗꯣ ꯆꯤꯅꯤ ꯈꯤꯇꯪ ꯍꯥꯞꯄꯒ ꯐꯨꯠꯂ ꯄꯤꯖꯈꯤꯑꯕ ꯎꯝ ꯆꯝ ꯍꯣꯏ ꯑ ꯌꯥꯝ ꯄꯥꯝꯖꯈ꯭ꯔꯕ ꯍꯥꯏꯇꯥꯔꯦꯅꯦ ꯃꯥꯏꯔꯦꯟ ꯕꯣꯔꯥꯁꯨ ꯍꯥꯎꯕꯅꯦ ꯑꯁ ꯆꯥꯗꯕ ꯀꯨꯏꯔꯦ ꯁꯦ ꯑꯗꯨ ꯑꯁ ꯗꯗꯤ ꯑꯗꯨꯝꯕ ꯑꯝꯇ ꯐꯪꯗꯕꯅꯤꯅ ꯉꯁꯤꯗꯤ ꯐꯨꯠꯕꯣꯜ ꯂꯩꯇ꯭ꯔꯥ
ꯉꯁꯤ ꯂꯩꯕꯅꯤ ꯂꯩ ꯉꯁꯤ ꯈꯪꯗꯦ ꯉꯁꯤ ꯂꯩꯔꯝ ꯑꯩ ꯐꯨꯠꯕꯣꯜ ꯌꯦꯡꯒꯗ꯭ꯔꯦꯃꯤ ꯅꯪꯕꯨ
ꯎꯝ
ꯅꯨꯡꯉꯥꯏꯕꯤꯗꯦ
ꯑꯩꯅ ꯍꯥꯏꯗꯨꯗꯤ ꯒꯥꯏꯁ ꯑꯥꯏ ꯑꯦꯝ ꯗꯟ ꯋꯤꯠ ꯗꯤꯁ ꯏꯁꯄꯣꯔꯠ ꯍꯥꯏꯔꯒ
ꯍꯣꯏ ꯍꯣꯏ ꯑꯩ ꯉꯁꯥꯏꯗꯤ ꯀꯩꯅꯣ ꯇꯧꯔꯦ ꯑꯩꯅ ꯍꯥꯏꯔꯝꯕꯗꯣ ꯃꯌꯥꯝ ꯆꯥꯏꯔꯦꯕ ꯑꯗꯨꯖꯨ ꯇꯟꯗꯅ ꯁꯤꯠꯇꯣ ꯍꯣꯡꯉꯦ ꯍꯣꯡꯀꯥꯟꯗ ꯑꯩꯅ ꯅꯣꯔꯠ ꯏꯁ ꯃꯆꯥꯗꯤ ꯃꯥꯟꯗꯤ ꯃꯥꯟꯕ
ꯎꯝ
ꯑꯗꯨꯗꯒꯤ ꯃꯉꯣꯟꯗ ꯍꯪꯉꯦ ꯅꯪ ꯀꯥꯏꯗꯩꯅꯣꯅ ꯇ꯭ꯔꯤꯄꯨꯔꯥꯗꯩꯅꯦ ꯑꯗꯨꯗꯩ ꯃꯥꯁꯦ ꯑꯩꯗꯨ ꯀꯩꯅꯣ ꯇꯧꯕꯅꯦ ꯂꯥꯏ ꯃꯥꯖꯨ ꯂꯥꯏꯔꯤꯛ ꯑꯩꯁꯨ ꯃꯤꯉꯣꯟꯗꯁꯨ ꯗꯤꯁꯇꯔꯕ ꯑꯣꯏꯗꯕ ꯑꯩ ꯑꯗꯨꯝ ꯀꯟ ꯀꯣꯟꯅ ꯍꯪꯉꯒꯦꯗꯅ ꯑꯗꯨꯝ ꯑꯟ ꯇꯧꯔꯛꯑꯦ ꯑꯗꯨꯒ ꯃꯥꯁꯦ ꯂꯦꯞꯇꯣꯞꯇ ꯁꯨꯝ ꯅꯝ ꯂꯩꯕ ꯑꯗꯨꯒ ꯀꯩꯅꯣ ꯀꯩꯀꯥꯗꯁꯨ ꯀꯝꯄ꯭ꯌꯨ ꯇꯔꯗ ꯅꯝꯕꯒꯤ ꯏꯐ ꯀꯩꯀꯥ ꯑꯗꯨꯒꯗꯣ ꯌꯥꯝ ꯏꯕꯗꯨꯗ ꯑꯩꯅ ꯅꯪ ꯀꯝꯄ꯭ꯌꯨꯇꯔ ꯏꯟꯖꯤꯅꯤꯌꯥꯔꯤꯡ ꯇꯧꯔꯅ ꯍꯪꯉꯦ ꯑꯗꯨꯒꯗꯤ ꯑꯥ ꯀ꯭ꯂꯥꯁ ꯇꯨꯌꯦꯞ ꯀꯤ ꯑꯉꯥꯡ ꯑꯣꯏꯔꯦ
ꯅꯨꯄꯤ ꯃꯆꯥꯅꯦꯕ ꯑꯃ ꯅꯨꯄꯥ ꯇꯥꯏꯞꯇ ꯀꯩꯅꯣ ꯕꯣꯏ ꯀꯇꯤꯡ ꯀꯛꯑꯦꯕ
ꯎꯝ
ꯑꯗꯨꯝ ꯑꯉꯥꯡ ꯃꯆꯥꯒꯤ ꯃꯃꯥ ꯃꯄꯥꯅꯒ ꯏꯔꯥꯡ ꯀꯩꯀꯥ ꯌꯥꯎꯕ ꯑꯉꯥꯡ ꯃꯥꯟꯗꯦꯕ ꯃꯁꯛꯇꯣ
ꯎꯝ
ꯑ ꯑꯩ ꯃꯥ ꯀꯩꯅꯣ ꯇꯧꯕꯒ ꯃꯥꯜꯂꯨꯔꯦ ꯐꯦꯃꯦꯂꯤꯒ ꯄꯨꯂꯞ ꯂꯩꯃꯤꯟꯅꯩꯅꯦ ꯄꯤ ꯖꯤꯒꯨꯝꯕ ꯂꯩꯇꯥꯔꯗꯤ ꯍꯪꯗꯦ ꯆꯠ
ꯑꯣ
ꯃꯥꯅ ꯆꯦ ꯅꯪ ꯁꯛ ꯌꯥꯝ ꯐꯖꯩ ꯍꯥꯏꯅ ꯈꯜꯂꯦ ꯑꯁ ꯁꯣꯝꯗ ꯀꯔꯤꯝ ꯀꯦꯗꯕꯤ ꯂꯥꯛꯄꯁꯤ ꯐꯥꯎ ꯐꯖꯩ ꯌꯥꯏꯔꯦ ꯀꯦꯔ ꯂꯥꯛꯑꯗꯤ ꯋꯥꯏ ꯀꯣꯏ ꯑꯩ ꯀꯣꯃꯥꯖꯨ ꯑꯗꯨ ꯍꯥꯏꯕ ꯅꯪ ꯇꯥꯅꯤꯡꯗꯕꯅ ꯉꯦ ꯌꯥꯝ ꯀꯩꯅꯣ ꯇꯣꯖꯕꯗꯣ ꯏꯁꯥ ꯏꯁꯥ ꯌꯥꯝ ꯅꯨꯡꯁꯤꯖꯕꯗꯣ
ꯅꯪꯒꯤ ꯍꯧꯅꯕꯤ
ꯍꯥꯥ
ꯅꯪꯒꯤ ꯍꯧꯅꯕꯤꯅꯦꯕ
ꯁꯨꯝ ꯂꯩꯗꯅ ꯃꯤꯅ ꯅꯨꯡꯁꯤꯕ ꯅꯨꯡꯁꯤꯗꯕ ꯏꯁꯥ ꯅꯨꯡꯁꯤꯒꯗꯕꯅꯦ ꯈꯛꯇꯪ ꯐꯖꯕ ꯍꯥꯏꯇꯥꯔꯦ ꯄꯥꯂꯦꯁꯣꯔꯤꯅ ꯔꯥꯏꯝ ꯇ꯭ꯔꯦꯅꯤꯡ ꯆꯠꯄꯅꯦꯕ ꯆꯠꯅꯤꯡꯗꯕꯩ ꯁꯨꯡꯆꯠ ꯆꯠꯇꯦꯌꯦ ꯅꯣꯡ ꯐꯥꯗꯣꯛ ꯆꯠꯂꯝꯕꯗꯒꯤ ꯑꯗꯨꯗꯨꯒ ꯑꯦꯛꯖꯥꯝ ꯇꯧꯕꯗ ꯀꯩꯅꯣꯗꯨꯅ ꯃꯣꯏꯒꯤ ꯑꯣꯖꯥꯗꯨꯅ ꯑꯦꯛꯖꯥꯝ ꯊꯥꯍꯟꯗꯦ ꯊꯥ ꯈꯩꯗꯤꯡꯒꯤ ꯑꯦꯛꯖꯥꯝ ꯇꯧꯕꯅꯦꯌꯦ ꯑꯗꯥ ꯇꯧꯗꯕꯤ ꯇꯝꯕꯁꯨ ꯁꯨꯛꯂꯥꯛꯇꯕ ꯀ꯭ꯂꯥꯁꯁꯨ ꯁꯨꯡꯌꯥꯎ ꯂꯥꯛꯇꯕꯁꯨ ꯀꯩ ꯍꯩꯔꯝꯗꯣꯏꯅꯣꯅ ꯑꯗꯨꯗꯨꯒꯤ ꯃꯥ ꯑꯣꯛꯇꯣꯕꯔꯗ ꯂꯣꯏꯒꯗꯕꯗ ꯍꯧꯖꯤꯛ ꯗꯤꯁꯦꯝꯕꯔꯗ ꯑꯣꯏꯅ ꯂꯣꯏꯔꯅꯤ ꯍꯥꯏ ꯑꯦꯛꯁꯗꯦꯟ ꯇꯧꯊꯣꯛꯈꯔꯦꯅ
ꯎꯝ
ꯑꯦ ꯅꯪ ꯀꯔꯤꯝ ꯇꯧꯕꯁꯨ ꯅꯠꯇꯦ ꯑꯗꯨ ꯆꯠꯄꯗꯣ ꯅꯪ ꯁꯤꯔꯗ꯭ꯔꯥꯅ ꯍꯥꯏꯕ ꯏꯕꯦꯝꯃ ꯌꯥꯝ ꯌꯥꯎꯅꯤꯡꯗ ꯇꯧꯏꯅꯦ
ꯑꯇꯣꯝꯕꯤ ꯑꯣꯏꯕ ꯃꯥ ꯈ꯭ꯔ ꯀꯦꯁꯟꯅꯕꯖꯥꯅꯦ
ꯎꯝ ꯃꯥꯝꯃ ꯑꯩꯈꯣꯏ ꯑꯖꯥꯝꯕꯗꯨꯒ ꯋꯥꯔꯤ ꯁꯥꯟꯅꯈꯤꯗ꯭ꯔꯥꯂꯥ
ꯈꯪꯗꯦꯕ ꯑꯗꯨꯒꯗꯤ ꯑꯩ ꯄꯥꯛ ꯌꯥꯝ ꯀꯟꯅ ꯋꯥꯔꯤ ꯁꯥꯟꯅꯗꯦꯕ ꯃꯥꯁꯨ ꯐꯖꯩ ꯀꯩꯗꯧ ꯀꯩ ꯇꯧꯔꯒ ꯊꯕꯛꯁꯦ ꯅꯣꯏꯁꯨ ꯒꯌꯥꯟ ꯌꯥꯗꯦ ꯑꯗꯨꯒ ꯍꯟꯗꯛ ꯃꯔꯛ ꯃꯅꯤꯄꯨꯔꯗ ꯂꯨꯍꯣꯡꯕ ꯃꯌꯥꯝ ꯂꯩꯈꯤꯕꯗꯣ
ꯎꯝ
ꯑꯗꯨꯗꯨꯒꯤ ꯃꯆꯦ ꯊꯣꯛꯄ ꯑꯃꯒꯤ ꯍꯣꯡꯕ ꯃꯥꯜꯂꯦꯕ
ꯎꯝ
ꯑꯗꯨꯗꯨꯒꯤ ꯃꯥ ꯀꯩꯅꯣ ꯇꯧꯔꯛꯇ꯭ꯔꯦ ꯑꯁ ꯑꯩ ꯌꯨꯝ ꯊꯣꯛꯣꯔꯂꯛꯄꯗ ꯀꯅꯥꯅꯣꯝꯇ ꯂꯨꯍꯣꯡꯉꯅꯤ ꯐꯅꯤ ꯅꯨꯄꯤ ꯅꯨꯄꯤ ꯃꯌꯨꯝꯒꯤ ꯑꯩ ꯀꯩꯅꯣ ꯇꯧꯅꯤꯡꯉꯦ ꯍꯥꯏꯕ ꯃꯅꯤꯄꯨꯔ ꯃꯩꯇꯩ ꯗ꯭ꯔꯦꯁ ꯇꯨ ꯐꯖꯅ ꯁꯦꯠꯂꯒ ꯑꯝꯇ ꯀꯦꯅꯤꯡꯉꯦ ꯍꯥꯏꯕ
ꯅꯨꯄꯤ ꯅꯣꯏꯅ ꯀꯣꯝꯕ ꯋꯥꯅꯤ ꯅꯨꯄꯥ ꯑꯩꯈꯣꯏꯗꯤ ꯍꯧꯖꯤꯛ ꯂꯣꯏꯔꯦ ꯊꯕꯛ ꯃꯌꯥꯝꯁꯦ ꯑꯁ
ꯑꯩ ꯑꯩ ꯅꯨꯄꯥ ꯃꯌꯨꯝꯗꯤ ꯁꯨꯡꯄꯥꯝ ꯄꯥꯝꯗꯦ ꯅꯨꯄꯥ ꯃꯌꯨꯝꯒꯤꯗꯤꯀꯣ ꯀꯩꯅꯣ ꯅꯨꯄꯤ ꯑꯣꯏꯔꯁꯨ ꯌꯥꯝ ꯊꯕꯛ ꯌꯥꯝ ꯆꯤꯦꯜꯂꯦꯕ ꯆꯥꯕꯨ ꯀꯩꯅꯣ ꯇꯧꯕꯅꯦ ꯄꯤꯕꯅꯦ ꯈꯣꯠꯄꯅꯦ ꯑꯗꯨꯒꯗꯤ ꯀꯩꯅꯣꯒꯤꯗꯗꯤ ꯅꯨꯄꯥ ꯃꯌ ꯅꯨꯄꯤ ꯃꯌꯨꯝꯒꯤꯗꯤ ꯍꯣꯏ ꯊꯕꯛꯇꯨꯗꯤ ꯌꯥꯝ ꯀꯣꯝꯃꯦꯗꯤ ꯍꯥꯏ ꯌꯥꯗꯦꯀꯣ ꯑꯗꯨꯇꯥꯔꯁꯨ ꯂꯩꯗꯅ ꯀꯩꯅꯣ ꯇꯧꯋꯦꯕ ꯑꯗꯣ ꯑꯥ ꯀꯦꯔꯒ ꯂꯩ ꯌꯥꯕꯗꯣ ꯑꯗꯣ ꯅꯨꯄꯥ ꯃꯌꯨꯝꯒꯤꯗꯤ ꯀꯩꯁꯨ ꯀꯦꯁꯨ ꯀꯦꯅꯗꯦꯗꯅ ꯅꯨꯄꯥ ꯃꯌꯒꯤꯗ ꯀꯦꯖꯤꯁꯦ ꯃꯉꯥꯅꯤ ꯆꯥꯛꯀꯧꯕ ꯃꯨꯛ ꯉꯥꯏꯔꯦ ꯑꯗꯨ ꯃꯈꯥ ꯇꯥꯕꯗꯤ ꯀꯩꯁꯨ ꯀꯟ ꯇꯧꯕ ꯅꯠꯇꯦ ꯑꯅ ꯇꯂꯦꯕ
ꯍ
ꯑꯁ ꯑꯩ ꯌꯥꯝ ꯄꯦꯟꯗꯦꯗꯥ ꯑꯩꯈꯣꯏꯆꯦ ꯑꯃ ꯍꯣꯡꯒꯗꯕꯗꯨꯁꯨ ꯃꯥꯁꯨ ꯌꯨ ꯄꯤ ꯑꯦꯁ ꯁꯤ ꯑꯗꯨꯝ ꯊꯥ ꯂꯩꯒ꯭ꯔꯦ ꯑꯍ
ꯍꯍ ꯃꯥ ꯈꯛꯇꯅꯦ ꯑꯩꯅ ꯀ꯭ꯂꯣꯁ ꯑꯗꯨꯒ ꯑꯃꯨꯛ ꯑꯩꯅ ꯌꯥꯝꯅ ꯃꯤꯗꯣ ꯖꯣꯖꯥ ꯖꯣꯖꯥ ꯇꯧꯕ ꯍꯩꯕ ꯅꯠꯇꯕꯅꯤꯅ ꯑꯃꯨꯛ ꯇꯁꯦꯡꯅ ꯌꯥꯝꯅ ꯀ꯭ꯂꯣꯁ ꯑꯣꯏꯕ ꯃꯤ ꯅꯠꯇꯕꯒꯤꯗꯗꯤ ꯑꯃꯨꯛ ꯌꯥꯎꯅꯤꯡꯗꯦꯕ ꯑꯗꯨ ꯍꯥꯏꯔꯒ ꯅꯪ ꯇ꯭ꯔꯦꯅꯤꯡꯒꯤꯗꯤ ꯀꯥꯏꯗ ꯈ ꯈꯜꯂꯒꯦ ꯀꯝꯐꯥꯝ ꯇꯥꯗꯕ꯭ꯔꯥ ꯅꯪ ꯅꯍꯥꯟꯃꯨꯛ ꯑ ꯀꯟ ꯇ꯭ꯔꯦꯅꯤꯡ ꯆꯠꯅꯤ ꯍꯥꯏꯔꯝꯕꯗꯣ
ꯃꯄꯥꯟꯗꯔꯣ
ꯎꯝ
ꯍꯟꯗꯛꯇꯤ ꯌꯥꯔꯔꯣꯏꯗ
ꯀꯩꯗꯧꯔꯒꯦ
ꯅꯣꯡ ꯆꯨꯗꯕꯅꯤꯅ ꯃꯅꯤꯄꯨꯔꯗ ꯑꯗꯨꯝ ꯍꯥꯏꯗꯤ ꯀꯧꯔꯛꯑꯅꯦꯕ ꯀꯧꯈꯠꯂꯛꯑꯅꯤ ꯄ꯭ꯔꯤ ꯁꯤꯖꯟꯒꯤ ꯀꯦꯝꯒꯤ ꯑꯗꯨꯅ ꯃꯄꯥꯟ ꯆꯠꯄꯩ ꯃꯇꯝ ꯅꯪꯉꯔꯣꯏ
ꯑꯣ ꯅꯪ ꯕꯥꯥꯏꯛꯇꯨꯗꯤ
ꯕꯥꯏꯛꯇꯣ ꯆꯍꯤ ꯑꯃ ꯑꯦꯛꯁꯇꯦꯟ ꯇꯧꯗꯅ ꯍꯍ ꯁꯁ ꯈꯣꯏ ꯍꯟꯗꯛ ꯂꯝ ꯑꯃꯃꯨꯛ ꯂꯧ
ꯍꯥꯏꯗꯣꯔꯛꯇꯣꯏꯕ
ꯍꯥꯏꯗꯣꯛꯇ꯭ꯔꯤ ꯂꯝ ꯑꯃꯃꯨꯛ ꯂꯧꯅꯕ ꯀꯟꯅ ꯍꯥꯏꯅꯔꯤꯕ ꯂꯨꯄꯥ ꯂꯥꯛ ꯀꯌꯥꯅꯣ ꯀꯨꯟꯅꯤꯊꯣꯏ ꯍꯥꯏꯕ꯭ꯔꯥ ꯀꯩꯅꯣꯝ ꯇꯥꯥꯕ ꯑꯃ ꯑꯩꯈꯣꯏ ꯍꯦꯛ ꯌꯨꯝ ꯊꯪꯅ ꯂꯩꯕ
ꯈꯥꯡꯉꯕꯣꯛ ꯇꯣ ꯅꯣꯏ ꯕꯥꯅ ꯂꯣꯏꯝ ꯂꯧꯔꯒꯦꯅ ꯈꯜ
ꯍꯍ ꯅꯠꯇꯦꯍꯦ ꯏꯁ ꯀꯥꯏꯗꯩꯅꯣ ꯑꯗꯨ ꯂꯧꯔꯗꯤ ꯆꯞ ꯆꯥꯗꯣꯏꯕ ꯑꯩ ꯁꯥꯟꯅꯐꯝ ꯀꯩꯀꯥ ꯁꯦꯝꯕ ꯈꯣꯠꯄ ꯇꯧꯕꯗꯣ ꯌꯥꯝ ꯆꯥꯎꯋꯦꯕ
ꯎꯝ
ꯑꯗꯨꯅ ꯑꯩꯈꯣꯏ ꯂꯧ ꯑꯃ ꯊꯥꯗꯣꯛꯑꯦ ꯂꯧ ꯁꯪꯉꯝ ꯑꯃ ꯑꯗꯨꯒ ꯍꯧꯖꯤꯛꯀꯤꯗꯨꯒ ꯇꯧꯔ ꯂꯧꯅꯕ ꯀꯟꯅ ꯍꯥꯏꯅꯔꯤ
ꯎꯝ ꯀꯥꯏ ꯖꯒꯥ ꯑꯣꯏꯗꯣꯏꯅꯣ
ꯑꯩꯈꯣꯏ ꯍꯦꯛ ꯌꯨꯝ ꯅꯥꯀꯟꯗ ꯗꯥꯏꯔꯦꯛ
ꯎꯝ
ꯃꯤꯅ ꯍꯥꯟꯅ ꯑꯥ ꯃꯤꯅ ꯍꯥꯟꯅ ꯑꯃ ꯁꯁ ꯀꯩꯅꯣ ꯇꯧꯕꯗꯣ ꯈꯪꯕ꯭ꯔꯥ ꯑ ꯁꯦꯛ ꯋꯥꯝ ꯍꯥꯏꯕ꯭ꯔꯥ ꯑꯃ ꯅꯣ ꯂꯪ ꯑꯣꯟꯊꯣꯛꯄꯩ ꯑꯃ ꯂꯩꯕꯗꯣ
ꯑꯥ ꯑꯥ ꯑꯥ ꯀꯩꯅꯣꯗꯣ ꯑ ꯀꯩꯕ ꯃꯨꯀꯥ ꯍꯥꯏꯗ꯭ꯔꯥ
ꯍꯣꯏ ꯍꯣꯏ ꯑꯗꯨꯗꯣ ꯑꯗꯨꯒꯤ ꯐꯥꯝ ꯇꯧꯔꯝꯕꯅꯦꯕ ꯑꯗꯨꯒꯤ ꯃ ꯃꯅꯥ ꯀꯩꯀꯥ ꯊꯥꯕꯗꯣ
ꯎꯝ
ꯇꯤꯟ ꯌꯣꯛꯐꯝ ꯑꯣꯏꯔꯝꯕꯅꯦꯕ
ꯎꯝ
ꯑꯩꯈꯣꯏ ꯍꯦꯛ ꯌꯨꯝ ꯊꯪꯅꯅ ꯗꯥꯏꯔꯦꯛ ꯊꯪꯅ ꯂꯩꯔꯦ ꯍꯥꯏꯇꯥꯔꯦ ꯍꯧꯖꯤꯛꯇꯤ ꯀꯨꯏꯔꯦꯍꯦ ꯇꯧꯒꯤꯗꯕ ꯆꯍꯤ ꯇꯔꯨꯛ ꯇꯔꯦꯠꯁꯤꯗꯤ ꯀꯣꯔꯣꯅꯥ ꯇꯧꯒꯤꯕꯗꯒꯤ ꯂꯝꯗꯣ ꯑꯗꯨꯝ ꯁꯣꯡꯉꯒ ꯍꯥꯡꯉ ꯂꯩꯕ ꯃꯣꯏꯗꯣ ꯈ꯭ꯔꯤꯁꯇꯦꯟꯅꯦꯕꯀꯣ
ꯑꯗ ꯍꯟꯗꯛꯀꯤ ꯀꯩꯅꯣ ꯇꯧꯕꯁꯤꯗ ꯃꯣꯏ ꯆꯔꯆꯀꯗꯣ ꯊꯨꯒꯥꯏꯕ ꯇꯧꯕ ꯈꯣꯠꯄ ꯇꯧꯕ ꯃꯣꯏꯁꯦ ꯀꯥꯏꯗꯅꯣ ꯑꯃꯨꯛꯃꯨꯛ ꯂꯩꯔꯨꯔꯕꯅꯦ ꯃꯇꯝ ꯈꯔ
ꯑꯗꯨ ꯍꯜꯂꯛꯑꯒ ꯑꯃꯨꯛ ꯂꯩꯕꯅꯦꯕ ꯀꯩꯅꯣꯗꯣ ꯑꯃ ꯅꯣꯛꯐꯗ‌ꯦ ꯌꯥꯎꯕ ꯇꯣꯂꯟꯗꯣ ꯃꯥꯏ ꯃꯆꯥꯅꯨꯄꯤꯗꯣ ꯍꯧꯖꯤꯛꯀꯤ ꯑꯩꯈꯣꯏ ꯁꯤꯗ ꯍꯣꯡꯕꯅꯦꯕ ꯍꯧꯖꯤꯛ ꯈ꯭ꯔꯤꯁꯇꯌꯥꯅꯒꯤꯗꯨꯗ ꯃꯄꯥꯗꯣ ꯄꯥꯁꯇꯔ ꯑꯣꯏꯕꯅꯦꯕ
ꯑꯗꯨꯅ ꯂꯝꯗꯣ ꯊꯥꯗꯣꯛꯀꯦꯅ ꯍꯥꯏꯔꯒ ꯑꯩꯈꯣꯏ ꯕꯥꯅ ꯂꯧꯅꯕ ꯇꯧꯋꯦꯅ ꯀꯩꯅꯣ
ꯎꯝ ꯀꯥꯏꯗꯩ ꯅꯪ ꯀꯩꯅꯣ ꯁꯥꯟꯅꯕꯩꯗ ꯇꯧꯅꯤ ꯍꯥꯏ ꯐꯨꯅꯩꯗꯅ ꯂꯝꯄꯥꯛ ꯆꯠꯄꯗ ꯍꯥꯏꯖꯕꯋꯥꯗꯅꯤ ꯂꯥ ꯍꯟꯒꯠ ꯍꯟꯗꯥ ꯆꯠꯄꯗꯨꯗ ꯃꯇꯝ ꯃꯥꯡꯕꯅꯦ ꯍꯥꯏꯕ ꯆꯠꯔ‌ꯣꯛ ꯆꯠꯁꯤꯟꯁꯤ ꯃꯥꯑꯣꯡ ꯃꯥꯟꯗꯅꯥ
ꯑꯩꯅ ꯄꯥꯝꯁꯤꯁꯨ ꯍꯥꯏꯗꯤ ꯅꯣꯡ ꯆꯨꯔꯁꯨ ꯑꯗꯨꯝ ꯁꯥꯟꯅꯕ ꯌꯥꯅꯕ ꯏꯟꯗꯣꯔꯒꯤ ꯇꯥꯏꯞꯇꯀꯣ
ꯎꯝ
ꯈꯥꯔꯒ ꯁꯦꯝꯒꯦꯅ ꯈꯟꯕ
ꯍ‌ꯣꯏ ꯑꯗꯨꯝ ꯍꯧꯖꯤꯛꯁꯦ ꯐꯅꯌꯥꯝ ꯍꯦꯟꯒꯠꯄꯒꯤꯅꯦ ꯃꯊꯣꯡ ꯃꯈꯥꯡꯗꯝꯅꯦ ꯍꯥꯏꯕ ꯀꯩꯅꯣꯁꯦ ꯋꯦꯗꯔꯁꯦ
ꯑꯗꯨꯒ ꯑꯩꯈꯣꯏꯅ ꯃꯃꯥꯡꯗ ꯂꯝꯗꯧꯔꯤꯗꯨꯁꯨ ꯈꯔ ꯑꯗꯨꯝ ꯂꯥꯞꯅꯩ ꯍꯥꯏꯗꯤ ꯊꯣꯡꯒꯥꯟ ꯃꯔꯤ ꯃꯉꯥ ꯂꯥꯞꯅꯩꯌꯦꯕꯀꯣ
ꯎꯝ
ꯑꯗꯨꯅ ꯑꯗꯨꯝ ꯂꯥꯞꯅ ꯂꯩꯕꯗꯣ ꯑꯗꯨꯅꯁꯨ ꯑꯗꯨ ꯅꯥꯀꯟꯗ ꯂꯩꯔꯗꯤ ꯌ‌ꯣꯡ ꯍꯌꯦꯡ ꯌꯨꯝ ꯈꯤꯇꯪ ꯆꯥꯎꯅ ꯁꯥꯅꯤꯡꯕ ꯈꯣꯠꯄ ꯏꯆꯤꯜ ꯏꯅꯥꯎ ꯑꯍꯨꯝꯅꯤꯅ ꯇꯧꯔꯁꯨ ꯅꯥꯀꯟ ꯅꯥꯀꯟꯗ ꯂꯩꯔꯗꯤ ꯐꯩꯗꯅ
ꯑꯣ ꯅꯆꯅꯥꯎ ꯑꯍꯨꯝ ꯍꯥꯏꯔꯒ ꯅꯣꯏꯗꯥꯒꯤꯗꯨ ꯀꯩꯅꯣꯒꯤ ꯑꯇꯣꯞꯄꯗ ꯊꯥꯖꯔꯔ‌ꯣꯏ
ꯀꯩꯕꯣ ꯑꯍꯟꯒꯤꯗꯨꯔ‌ꯣ ꯊꯥꯖꯤꯟꯕꯅꯦ ꯑꯔꯨꯅꯥꯆꯜ ꯑꯔꯨꯅꯥꯆꯜꯒꯤ ꯅꯍꯥꯟ ꯏꯟꯇꯔꯚ꯭ꯌꯨ ꯇꯧꯕꯅꯦ ꯀꯨꯏꯗ꯭ꯔꯤꯅꯤ ꯗꯦꯠ ꯀꯌꯥꯗꯅꯣ ꯇ꯭ꯋꯦꯟꯇꯤꯒ ꯐꯥꯏꯚꯇꯔ ꯀꯩꯅꯣꯝꯃ ꯑꯗꯨꯒ ꯇ꯭ꯔꯤꯄꯨꯔꯥ ꯍꯥꯏ ꯎꯝ
ꯑꯣ ꯑꯔꯨꯅꯥꯆꯜ ꯑꯔꯨꯅꯥꯆꯜꯒꯤ ꯌꯨꯅꯤꯐ‌ꯣꯝ ꯅꯍꯥꯟ ꯀꯩꯅꯣ ꯑꯁꯥꯝ ꯂꯩꯔꯤꯉꯩꯗ ꯑ ꯀꯩꯅꯣ ꯒꯨꯍꯥꯇꯤ ꯂꯩꯔꯤꯉꯩꯗ ꯊꯥꯔꯨꯕꯗ
ꯅꯠꯇꯦ ꯒꯨꯍꯥꯇꯤ ꯂꯩꯔ ꯊꯥꯕꯗꯨꯅ ꯇ꯭ꯔꯤꯄꯨꯔꯥꯒꯤ
ꯑꯣ ꯑꯣ ꯑꯗꯨꯒ ꯀꯩꯅꯣ ꯑꯔꯨꯅꯥꯆꯜꯁꯤꯅ ꯀꯨꯏꯗꯣꯏꯔꯤꯕ
ꯎꯝ
ꯑꯔꯨꯅꯥꯆꯜꯒ ꯇ꯭ꯔꯤꯄꯨꯔꯥꯖ‌ꯦ ꯍ‌ꯦꯛꯇ ꯀꯣꯛ ꯉꯥꯎꯅꯩ ꯍꯥꯏꯕ ꯑꯃꯨꯛ ꯑꯃꯨꯛ ꯀꯩꯅꯣ ꯇꯧꯕꯗꯣ ꯑꯣ ꯇ‌ꯣꯡꯉꯥꯜꯂꯤ ꯀꯥꯏꯅ ꯑꯃꯨꯛ ꯅꯤꯖꯤꯡꯉꯛꯄꯗ‌ꯣ
ꯎꯝ
ꯈꯪꯗ‌ꯦ ꯑꯝꯇ ꯅꯣꯏꯗꯥꯗꯨꯁꯨ ꯈꯟꯖꯔꯗꯤ ꯃꯥ ꯑꯃ ꯑꯃꯗ ꯆ‌ꯦꯟꯅꯔ
ꯃꯗꯥꯎꯗꯤ ꯌꯥꯗ ꯃꯤꯅꯤ ꯃꯥ
ꯗꯥꯎꯁ‌ꯦ ꯑꯁ ꯈꯪꯗꯦꯗ ꯀꯃꯥꯏꯅ ꯇꯧꯕꯅ‌ꯣ ꯍꯣꯏ
ꯃꯥꯁꯦ ꯑꯩꯈꯣꯏ ꯗꯥ ꯑꯍꯟꯅꯤ ꯑꯩꯈꯣꯏꯁꯦ ꯍꯥꯟꯅ ꯑꯩꯈꯣꯏ ꯏꯃꯨꯡ ꯂꯣꯏ ꯂꯥꯏꯔꯅ ꯍꯧꯔꯛꯑꯦꯅ ꯍꯥꯏꯕꯅꯦꯕꯀꯣ
ꯎꯝ
ꯑꯗ ꯍꯥꯟꯅꯗꯤ ꯊꯥꯏꯅ ꯅꯥꯚ‌ꯣꯗꯌꯥꯏ ꯇꯨꯏꯁꯟ ꯌꯥꯝ ꯆꯠꯅꯔꯝꯃꯤꯗꯅ
ꯎꯝ
ꯑꯗ ꯑꯩꯈꯣꯏꯁꯤ ꯌꯨꯝꯁꯤꯗꯒꯤ ꯋꯥꯡꯖꯤꯡꯗꯣ ꯋꯥꯡꯖꯤꯡꯗꯣ ꯑꯗꯨ ꯇꯥꯅ ꯁꯥꯏꯀꯜ ꯑꯃ ꯇꯧꯔꯒ ꯑꯗꯨꯏ ꯃꯇꯝꯗ ꯐꯤꯔꯣꯜꯁꯨ ꯂꯩꯕ ꯉꯝꯗꯦꯅ ꯍꯥꯏꯌꯦꯕ ꯑꯩꯈꯣꯏ ꯕꯥ ꯍꯣꯏꯗ ꯑꯗꯨꯅ ꯁ꯭ꯀꯨꯜꯒꯤ ꯖꯔꯁꯤꯗꯣ ꯑꯗꯨꯗꯣ ꯂꯤꯠꯂꯒ ꯅꯤꯡꯊꯝꯊꯥ ꯏꯪꯉꯤꯗꯅ ꯍꯥꯟꯅꯗꯤ ꯌꯥꯝꯅ
ꯊꯣꯗꯣ ꯅꯣꯏ ꯑꯗꯥꯏꯗꯣ ꯏꯪꯁꯨ ꯏꯪꯕꯅꯦ
ꯑꯗꯨ ꯖꯔꯁꯤꯗꯨꯁꯨ ꯁꯦꯒꯥꯏꯕ ꯍꯥꯏꯇꯥꯔꯦ ꯖꯔꯁꯤꯗꯨ ꯀꯩꯅꯣ ꯇꯧꯔꯒ ꯆꯠꯄꯗ ꯑꯩꯈꯣꯏ ꯗꯥ ꯍꯦꯛꯇ ꯏꯪꯗꯅ ꯃꯁꯥꯗ ꯇꯨꯏꯁꯟ ꯃꯐꯝ ꯌꯧꯕꯗ ꯁꯥꯏꯀꯜꯗꯒ ꯊꯧꯔꯒ ꯆꯠꯂꯦ ꯑꯌꯨꯜ ꯉꯟꯇꯥ ꯄꯨꯡ ꯃꯔꯤ ꯑꯗꯨꯋꯥꯏꯗ ꯍꯦꯛꯇ ꯊꯛꯊꯛ ꯅꯤꯛꯑ ꯇꯧꯕꯗꯨꯗ ꯑꯩꯈꯣꯏ ꯕꯥꯗ ꯐꯣꯟ ꯇꯧꯔꯒ ꯉꯥꯡꯉꯛꯈꯤꯅ ꯍꯥꯏꯌꯦꯕ ꯑꯣꯖꯥꯁꯤꯅ
ꯃꯥꯖꯦ ꯑꯋꯥꯕꯁꯤ ꯂꯣꯏ ꯊꯦꯡꯅꯔꯛꯄ ꯑꯩꯈꯣꯏ ꯗꯥ ꯑꯍꯟ ꯖꯦ
ꯑꯩꯈꯣꯏ ꯆꯦꯒꯨꯝꯕꯅꯤꯅꯦ ꯑꯍꯟ ꯑꯣꯏꯕꯖꯦ ꯑꯗꯨꯝ ꯈꯔꯗꯤ ꯑꯗꯨꯃꯥꯏ ꯇꯧꯔꯛꯄꯅꯤ
ꯑꯣ
ꯑꯗꯨꯅꯦ ꯑꯩꯅꯦ ꯑꯁꯦꯡꯕ ꯑꯩꯈꯣꯏꯆꯦ ꯑꯩꯈꯣꯏꯆꯦ ꯉꯥꯡꯕꯗꯤ ꯂꯣꯏꯝ ꯊꯥꯖꯩꯕꯀꯣ ꯑꯩꯈꯣꯏ ꯃꯥꯅ ꯉꯥꯡꯒꯗꯒꯤꯅꯦ ꯑꯩꯈꯣꯏ ꯑꯩꯈꯣꯏ ꯆꯦꯗ ꯍꯥꯏꯕꯅ ꯍꯦꯟꯅ ꯊꯥꯖꯕ ꯍꯦꯟꯂꯦ ꯍꯥꯏꯕ ꯑꯗꯣ ꯃꯤ ꯑꯇꯣꯞꯄ ꯑꯃꯝꯅ ꯀꯩꯅꯣꯝ ꯍꯥꯏꯔꯛꯄꯕꯨꯗꯤ ꯑꯩꯈꯣꯏꯆꯦꯗ ꯍꯥꯟ ꯍꯪꯉꯦꯕ ꯑꯩꯈꯣꯏꯆꯦꯗꯤ ꯍꯦꯟꯖꯤꯟ ꯈꯣꯠꯆꯟꯕꯗꯣ ꯀꯩꯝ ꯇꯧꯗꯦꯕ ꯑꯗꯨꯅꯅꯦ ꯃꯤ ꯑꯇꯣꯝꯅ ꯍꯥꯏꯕ ꯑꯩ ꯁꯨꯡꯊꯥ ꯊꯥꯖꯗꯦ ꯑꯩꯈꯣꯏꯆꯦꯅ ꯍꯥꯏꯔꯗꯤ ꯑꯣ ꯇ ꯑꯗꯨꯒ ꯁꯨꯝ ꯂꯩꯗꯅ ꯑꯩꯈꯣꯏꯆꯦꯅ ꯍꯥꯏꯔꯅꯤꯡꯗꯕ ꯑꯣꯏꯇꯥꯔꯦ ꯑꯗꯨꯝ ꯈꯪꯉꯦꯀꯣ ꯑꯗꯣ ꯀꯩꯒꯨꯝꯕ ꯍꯥꯏꯗꯣꯛꯅꯤꯡꯗꯕ ꯑꯣꯏꯇꯥꯔꯗꯤ ꯃꯥ ꯀꯩꯁꯨ ꯋꯥꯗꯣ ꯂꯩꯊꯣꯛꯑꯦꯕ ꯑꯗꯨꯒ ꯗꯥꯏꯔꯦꯛ ꯑꯣꯏꯅ ꯍꯥꯏꯖꯅꯕꯗꯣ ꯑꯗꯨꯐꯥꯎꯗꯤ ꯇꯧꯔꯛꯇꯦꯕ
ꯎ
ꯍꯪ ꯑꯗꯨ ꯌꯥꯏꯃꯁꯤꯅ ꯑꯩ ꯐꯣꯟ ꯂꯥꯛꯏꯔꯣ
ꯀꯅꯥꯅꯣ ꯑꯝꯇ ꯌꯦꯡꯒꯦ ꯁꯣꯏꯕ ꯑꯣꯏꯔꯃꯥꯜꯂꯦ ꯀꯛꯈ꯭ꯔꯦ